ꯇꯥꯕ꯭ꯔꯣ
ꯇꯕꯤꯕ꯭ꯔꯣ
ꯇꯥꯏꯑ ꯇꯥꯏꯌꯦ
ꯅꯨꯡꯉꯔꯔꯤꯕ ꯀꯔꯝꯍꯥꯏꯅ ꯇꯧꯔꯒꯦ ꯄꯨꯟꯁꯤꯁꯦ
ꯍꯥꯥ
ꯀꯔꯝꯃꯥꯏꯅ ꯇꯧꯔꯒꯦ ꯄꯨꯟꯁꯤꯁꯦ
ꯅꯨꯡꯉꯥꯏꯅ ꯍꯤꯡꯂꯤ ꯍꯔꯥꯎ ꯍꯔꯥꯎꯅ
ꯎꯝ ꯑꯩꯁꯨ ꯍꯔꯥꯎ ꯍꯔꯎꯅꯦ ꯍꯤꯟꯏ ꯍꯦ
ꯃꯥꯗꯦꯗꯥ ꯁꯤ ꯅꯤꯡꯕꯣꯏ ꯇꯧꯔꯝꯕꯅꯤꯗ ꯅꯪꯅꯦ
ꯑꯁ
ꯎꯝ ꯂꯝꯕꯤꯁꯤꯗꯤ ꯂꯣꯏꯔꯦ ꯊꯣꯛꯑꯦ ꯊꯣꯛꯑꯦ
ꯅꯣꯡ ꯆꯨꯕ꯭ꯔꯥꯗ
ꯆꯨꯗꯦ ꯉꯥꯁꯥꯏ ꯆꯨꯕ ꯃꯥꯂꯦ ꯃꯁꯥꯏ ꯕꯨꯗꯤ ꯆꯨꯕ ꯃꯥꯂꯦ ꯍꯧꯖꯤꯛ ꯕꯨꯗꯤ ꯀꯔꯤꯦꯟ ꯇꯗꯦ
ꯑꯗꯨ ꯂꯝꯕꯤ ꯂꯝꯕꯤ ꯐꯠꯇꯦ ꯍꯥꯏꯗꯨꯗꯤ
ꯎꯝ ꯁꯤꯒꯤ ꯕꯖꯥꯔ ꯃꯅꯨꯡꯗ ꯇꯅꯦꯜ ꯁꯦꯝꯕꯒꯤ
ꯍꯟꯗꯛ ꯅꯪ ꯊꯕꯛ ꯇꯧꯕꯗꯤ ꯀꯔꯥꯏꯋꯥꯏꯗ ꯄꯣꯅ ꯕꯖꯥꯔ ꯀꯔꯝꯕ
ꯑꯗꯨꯗꯒꯤ ꯄꯔꯦꯗ ꯕꯖꯔ ꯄꯔꯦꯡ ꯐꯣꯟ ꯌꯣꯟꯕ ꯀꯩ ꯀꯩ ꯌꯣꯟꯕ ꯄꯔꯦꯡ ꯉꯥꯏꯕꯗꯣ ꯑꯗꯨꯗ ꯑꯣꯏꯗꯣꯏꯕ
ꯑꯗꯨ ꯅꯨꯡꯉꯥꯏꯕ꯭ꯔ ꯑꯣꯏꯕꯗꯤ ꯑꯗꯨꯒꯕ ꯃꯄꯥꯝꯗꯗꯤ ꯍꯥꯥ
ꯍꯥꯥ
ꯅꯨꯡꯉꯥꯏꯕ꯭ꯔꯕꯍꯩ
ꯈꯪꯗꯦꯗꯥ ꯃꯊꯪꯡ ꯊꯥꯗ ꯑꯅꯕꯗꯁꯦꯟ ꯈꯔ ꯍꯂꯦ ꯇꯟꯕ ꯁꯤꯒꯤ ꯃꯐꯝꯁꯦ ꯑꯩ
ꯀꯨꯏꯅꯦ ꯇꯥꯎꯕ ꯑꯃꯔ
ꯀꯩꯗꯧꯕꯒꯤ
ꯃꯤꯁꯨ
ꯃꯄꯨ ꯅꯛꯇꯕ
ꯍꯥ ꯃꯤꯗꯣ
ꯎꯝ
ꯑꯃ ꯑꯅꯤ ꯑꯍꯣꯝꯗ ꯒꯤ ꯌꯥꯝꯃꯦ ꯑꯗꯨꯒꯤ ꯇꯅꯤꯡꯕ ꯍꯥꯏꯅ
ꯅꯪ ꯍꯟꯅ ꯇꯧꯔꯝꯕ ꯃꯐꯝꯗꯒꯤ ꯍꯟꯅ ꯍꯦꯜꯂꯝꯒꯅꯤꯗꯅ ꯑꯗꯨꯗꯤ ꯑꯗꯨꯗꯤ ꯍꯦꯟꯃꯥꯟꯗ꯭ꯔꯣ ꯅꯣꯏ ꯍꯥꯟꯅ ꯇꯧꯐꯝꯗꯨꯗꯤ
ꯀꯥꯏ ꯍꯕ
ꯅꯪ ꯍꯥꯟꯅ ꯇꯧꯔꯝꯕ ꯃꯐꯝꯗꯨꯒꯗꯤ ꯍꯦꯂꯝꯒꯅꯤ ꯍꯥꯏꯕ
ꯍꯩꯔꯝꯒꯦꯗꯤꯦ
ꯏꯁ ꯅꯥꯒ ꯅꯥ ꯄꯥꯡꯈ꯭ꯔꯕꯣ ꯅꯪ
ꯍꯥꯟꯅꯒꯤ ꯃꯐꯝꯕꯨꯗꯤ ꯅꯨꯡꯉꯥꯏꯌꯦꯕ ꯄꯩꯁꯥꯒꯤ ꯋꯥꯕ ꯈꯪꯉꯦꯗꯅ
ꯑꯗꯨ ꯀꯌꯥ ꯄꯤꯒꯦ
ꯇꯔꯨꯛ ꯇꯔꯦꯠꯅꯦ ꯍꯧꯖꯤꯛꯀꯤꯅ ꯇꯔꯥꯗꯤ ꯍꯩꯌꯦꯕ꯫
ꯀꯔꯥꯏ ꯋꯥꯏꯗ ꯀꯔꯥꯏ ꯋꯥꯏꯗ
ꯍꯧꯖꯤꯛꯀꯤ ꯑꯣ ꯃꯐꯝꯗꯣ
ꯍꯧꯖꯤꯛꯀꯤ ꯃꯐꯝꯗꯨꯗ ꯇꯔꯨꯛ ꯇꯔꯦꯠ ꯍꯥꯏꯗꯥꯏꯅꯦꯅꯦ ꯑꯗꯨꯒ ꯑꯃꯨꯛ
ꯍꯧꯖꯤ ꯀ ꯇꯣ ꯍꯧ ꯗꯣ ꯇꯔꯥ ꯍꯥꯟꯅꯒꯗꯣ ꯇꯔꯨꯛ ꯇꯔꯦꯒ ꯍꯥꯏꯩꯗꯨꯗꯤ ꯏꯅ ꯁꯤ ꯀꯌꯥ ꯀꯌꯥ
ꯑꯗꯨ ꯑꯗꯨꯗꯣ ꯍꯦꯟꯗ꯭ꯔꯣ ꯑꯗꯨꯅ ꯅꯨꯡꯉꯥꯏꯔꯣꯏꯗ꯭ꯔꯣ
ꯑꯩꯁꯦ ꯀꯩꯅꯣ ꯆꯥꯅꯤꯡꯕ ꯄꯥꯏꯅꯦꯄꯜ ꯆꯥꯅꯤꯡꯕ
ꯀꯗꯥꯏ ꯆꯠꯅꯤꯡ ꯥꯏ ꯀꯔꯤꯕ
ꯄꯅꯦ ꯄꯥꯎ ꯆꯥꯅꯤꯡꯉꯅꯦ ꯍꯥꯏꯕ ꯉꯇꯥꯛ
ꯆꯠꯊꯣꯛꯑꯣ ꯆꯠꯊꯣꯛꯑꯣ ꯑꯩ ꯖꯤꯄꯦ ꯑꯩꯒꯤ ꯖꯤꯄꯦꯁꯤ ꯌꯥꯗꯕꯀꯣ
ꯎꯝ
ꯄꯤꯒꯦ ꯄꯤꯒꯦꯅ ꯈꯜꯂꯕꯅꯦꯕ
ꯁꯤ ꯀꯌꯥ ꯑꯣꯏꯗꯣꯏꯅꯣ ꯍꯥꯥ ꯎ
ꯈꯪꯗꯦꯍꯦ ꯑꯗꯨ ꯃꯃꯥꯟꯗꯨꯗꯤ
ꯀ ꯖꯔ ꯃ ꯆꯥꯡ ꯀ
ꯆꯥꯝꯃ ꯀꯨꯟ ꯆꯥꯝꯃ ꯌꯥꯡꯈꯥꯏ ꯑꯣꯏꯔꯝꯒꯅꯤ
ꯄꯗꯤꯦ
ꯉꯁꯥꯏ ꯉꯥꯡꯕꯗꯣ
ꯁꯃꯨꯛ ꯃ ꯈꯣꯡꯒ ꯆꯗ ꯀ ꯁꯤꯒꯤ ꯌꯥꯅꯦꯦ ꯑ ꯁꯌꯥꯃ
ꯅꯣꯏ ꯂꯣꯏꯕꯗꯤ ꯅꯣꯏ ꯂꯣꯏꯕꯗꯤ ꯈꯤꯇꯪ ꯈꯤꯇꯪ ꯉꯥꯜꯂꯤꯦꯀꯣ ꯍꯟꯗꯛꯀꯤꯁꯦ
ꯑꯥꯎ ꯑꯗꯨꯕꯨꯗꯤ ꯐ꯭ꯔꯤ ꯑꯣꯏꯕ ꯃꯤ ꯂꯥꯛꯇ꯭ꯔꯗꯤ ꯑꯗꯨꯝ ꯃꯥꯅ ꯑꯦꯛꯖꯦꯛ ꯅꯠꯇ꯭ꯔ ꯁꯤꯁ ꯂꯣ ꯂꯦꯕ ꯇꯥꯏꯃꯤꯡ ꯍꯧꯗꯤꯛ ꯐ꯭ꯂꯦꯛꯁꯤꯕꯜ ꯑꯣꯏꯌꯦ ꯍꯧꯖꯤꯛꯤꯅ ꯉꯔꯝ ꯆꯧ ꯇꯤ ꯂꯧꯔꯦ ꯑꯩꯗꯣ ꯇꯔꯦꯠ ꯂꯥꯛꯄꯒꯤ
ꯇꯅꯤꯡꯗꯤꯀꯣ
ꯎ ꯀꯩꯒꯤ ꯇꯅꯤꯗꯕ
ꯑꯁꯦꯡꯕ ꯇꯥꯅꯤꯡꯗ꯭ꯔꯕꯅꯤ
ꯎꯝ ꯈ꯭ꯋꯥꯡ ꯅꯥꯕꯁꯤꯗꯤ ꯄꯨꯛ ꯅꯥꯕꯁꯤꯗꯤ ꯁꯤꯒꯦ ꯇꯧꯋꯦ ꯂꯣꯢꯔꯦꯍꯦ
ꯑꯗꯨꯁꯨ
ꯅꯁꯥ ꯉꯝꯗꯕ
ꯑꯩꯒꯤ ꯀꯣꯜ ꯑꯃ ꯂꯥꯑꯦ ꯍꯥ
ꯑ
ꯀꯩꯅꯣꯒꯤꯅꯦ ꯗ꯭ꯔꯥꯏꯕꯔ ꯍꯣꯏ
ꯇꯧꯔꯝꯒꯅꯤ ꯀꯣꯛ ꯆꯤꯛꯄ ꯀꯣꯛ ꯀꯔꯤ ꯀꯔꯤꯅꯣ ꯑꯗꯨꯕꯨꯗꯤ
ꯀꯣꯛ ꯆꯤꯛꯄꯕꯨꯗꯤ ꯍꯟꯗꯛ ꯐꯔꯦ ꯍꯟꯗꯛ ꯇꯤꯟꯅꯕꯁꯤꯗꯤ ꯑꯩꯒꯤ ꯔꯦꯗ ꯍꯥ ꯑꯣꯅꯤꯡꯕ
ꯈꯔ ꯐꯔꯕꯣ
ꯇꯧꯗ꯭ꯔꯦ ꯇꯧꯗ꯭ꯔꯦ ꯐꯔꯦ
ꯍꯧꯖꯤꯛꯀꯤꯅ ꯅꯦꯛꯁ ꯃꯟꯊ
ꯀꯔꯤ
ꯅꯦꯛꯁ ꯃꯟ ꯀꯔꯤ
ꯅꯪꯒꯤ ꯍꯥꯟ ꯍꯥꯟꯅ ꯍꯥꯏꯔꯣꯅꯦ
ꯍꯥꯏꯔꯔꯣ
ꯑꯥ
ꯅꯪ ꯍꯥꯟꯅ
ꯅꯦꯛꯁ ꯅꯦꯛꯁ ꯃꯟꯗ ꯑꯃꯨꯛ ꯍꯧꯔꯛꯀꯗ꯭ꯔꯣ
ꯀꯔꯤ ꯀꯣꯛ ꯆꯤꯛꯄ
ꯍꯧꯔꯛꯀꯅꯤ ꯅꯪꯒꯤꯗꯣ ꯁꯣꯏꯔꯣꯏ
ꯏꯅꯦ ꯀꯌꯥ ꯀꯌꯥꯅꯣ ꯃꯆꯥꯁꯤꯅ ꯀꯌꯥ ꯍꯨꯝꯐꯨ ꯃꯤꯟꯁ ꯐꯣꯔꯇꯤ ꯂꯥꯡꯢꯍꯦ ꯇꯜꯂꯦꯗ ꯐꯥꯏꯟ ꯑꯦ ꯐꯣꯟ ꯀꯤ ꯍꯣꯝ ꯂꯧꯒꯦ ꯇꯧꯕ
ꯆꯥꯛ ꯑꯦꯟꯖꯥꯡ ꯑꯦꯟꯖꯥꯡ ꯀꯌꯥ ꯀꯌꯥ ꯍꯥꯏꯕ
ꯃꯆꯥꯥꯗ ꯐꯣꯔꯇꯤ ꯍꯥꯢꯌꯦ
ꯍꯌꯦꯡ ꯑꯣꯟꯅꯕ꯭ꯔꯣ
ꯍꯣꯏꯗ ꯍ
ꯀꯔꯤ ꯕ ꯕꯖꯥꯔꯗꯩꯔꯣ
ꯎꯝ ꯕꯖꯔ ꯃꯅꯨꯡ ꯑꯥꯗ ꯍꯥꯥ
ꯕꯖꯥꯔꯗꯗꯤ ꯀꯦꯖꯤꯗ ꯎꯜꯂꯝꯒꯅꯤꯍꯦ
ꯎꯝ ꯄꯥꯢꯅꯦꯄꯜꯗꯤ ꯇꯧꯗꯦ ꯀꯦꯖꯤꯗ
ꯍꯥꯢ ꯇꯧꯔꯝꯒꯅꯤꯍꯦꯃ ꯍꯥꯏ ꯈꯨꯗꯤꯡꯗꯤ
ꯀꯌꯥ ꯀꯌꯥ ꯆ
ꯑꯗꯨ ꯍꯜꯂꯛꯑꯒ ꯍꯜꯂꯛꯑꯒ ꯀꯔꯤ ꯌꯦꯟꯖꯥꯡ ꯊꯣꯡꯒꯦ ꯍꯥꯏꯅꯣ
ꯍꯥꯥ
ꯏꯟꯁꯥꯡꯗꯤ ꯂꯧꯕ ꯌꯦ ꯂꯧꯕ ꯂꯣꯏꯔꯦ ꯄꯣꯄ ꯏꯟꯖꯥꯡ ꯏꯟꯖꯥꯡ ꯏꯟꯖꯥꯡ
ꯎ ꯨꯏꯟꯖꯥꯡ ꯊꯥꯔꯕꯅꯤ ꯉꯁꯤ ꯌꯨꯝꯗꯒꯤ
ꯑꯩꯈꯣꯏ ꯑꯩꯈꯣꯏꯔꯣꯝꯗꯒꯤ
ꯈꯨꯠ ꯄꯜꯂꯠꯇꯕ ꯃꯥꯏꯗ ꯍꯣꯏ ꯀꯃꯥꯏ ꯍꯥꯏꯅꯦ ꯑꯈꯣꯏ ꯃꯥꯅꯥ ꯊꯥꯔꯛ ꯀꯅꯤ
ꯀꯔꯝꯕ ꯁꯃꯣꯗ
ꯗ꯭ꯔꯥꯏꯚꯔ ꯈꯅꯥꯕꯗ ꯅꯦ ꯄꯨꯂꯤꯁ ꯐꯖ ꯐꯖꯕ ꯂꯩꯦ
ꯍꯧꯖꯤꯛ ꯍꯧꯖꯤꯛ ꯐꯥꯎ ꯌꯧꯗ꯭ꯔꯤꯕꯣ ꯑꯗꯨꯗꯤ
ꯌꯥꯎꯔꯝꯃꯅꯤ ꯉꯁꯥꯏ ꯀꯣꯜ ꯇꯧꯕꯗ ꯑꯗꯨ ꯌꯥꯎꯋꯦ ꯍꯥꯏꯕꯅꯦ ꯑ
ꯎꯝ
ꯅꯪꯗꯤ ꯑꯗꯨꯝ ꯌꯨꯝꯗ ꯇꯨꯝꯃ ꯂꯩꯕ꯭ꯔꯣ
ꯑ
ꯍꯥ
ꯊꯕꯥꯛ ꯉꯥꯛꯇꯅꯤꯗ ꯍꯧꯖꯤꯛꯇꯤ ꯊꯕꯛ ꯂꯣꯏꯔꯒ ꯑꯃꯨꯛ ꯍꯥꯟ ꯂꯥꯛꯄꯅꯦꯗꯅ
ꯀꯩ ꯊꯕꯛ
ꯊꯕꯛ ꯍꯩꯗꯤ ꯂꯧꯕꯨꯛꯇ ꯆꯠꯂꯤ ꯑꯃꯨꯛ ꯍꯜꯂꯛꯏ ꯀꯔꯤ ꯀꯩꯅꯣ ꯌꯨꯝꯗ ꯁꯥꯒꯗꯕ ꯂꯩ ꯌꯨꯝ ꯌꯨꯝ ꯂꯩꯔꯤꯗ
ꯁꯟ ꯂꯥꯛꯑꯦ ꯂꯝꯕꯤꯗ
ꯆꯠꯊꯣꯛꯑꯣ ꯀꯩꯅꯣ
ꯎ ꯍꯥꯠꯇꯣꯛꯑꯣ ꯅꯪꯅ
ꯅꯣꯏ ꯇꯥꯂꯣꯞ ꯅꯣꯏ ꯇꯥꯂꯣꯞꯁꯤ ꯌꯥꯝ ꯆꯥꯡꯈ꯭ꯔꯕꯅꯤꯀꯣ
ꯌꯥꯔꯦ ꯑꯗꯨꯨꯒꯤ ꯋꯔꯤꯗꯣ ꯇꯣꯛꯑꯣ ꯅꯪ
ꯑꯩ ꯍꯜꯂꯛꯄꯗ ꯃꯅꯨꯡꯁꯥ
ꯇꯧꯔꯛꯇꯕ ꯍꯣꯏ ꯑꯩ ꯌꯦꯡꯉꯣ ꯌꯦꯡꯉꯣ ꯅꯣꯏ ꯈꯪꯒꯅꯤ
ꯎꯝ
ꯅꯣꯏ ꯈꯪꯅꯤꯀꯣ
ꯈꯪꯉꯦ ꯈꯪꯉꯦ
ꯅꯨꯡꯁꯥ ꯂꯩꯕꯤꯒꯦ ꯂꯩꯕꯤꯒꯦꯅ ꯅꯪ ꯍ ꯄꯤꯈ꯭ꯔꯕꯅꯦ ꯍꯧꯖꯤꯛꯐꯥꯎ ꯂꯧ ꯂꯧꯗ꯭ꯔꯤꯀꯣ ꯂꯩꯕꯤꯗ꯭ꯔꯤꯀꯣ
ꯃꯅꯦ ꯀꯕꯨꯅꯤ
ꯍꯟꯗꯛꯁꯨ ꯍꯟꯗꯛꯁꯨ ꯇꯣꯂꯣꯞꯁꯦ ꯅꯣꯏꯁꯦ
ꯀ
ꯐꯖꯅ ꯐꯖꯅ ꯆꯪꯈ꯭ꯔꯕꯅꯦ ꯑꯩ ꯍꯜꯂꯛꯑꯒ ꯇꯧꯕꯤꯗ꯭ꯔꯒ ꯇꯧꯕꯤꯗ꯭ꯔꯗꯤ
ꯉꯁꯤ ꯅꯨꯡꯁꯥ ꯆꯥꯕ꯭ꯔꯥ ꯑꯗꯥ
ꯈꯪꯗꯦ ꯑꯩꯗꯤ ꯃꯅꯨꯡꯗ ꯂꯩꯕꯅꯤꯅ ꯈꯪꯗꯦ
ꯀꯔꯤꯒꯤ ꯃꯄꯥꯟ ꯍꯥꯛ ꯌꯦꯡꯕ ꯌꯥꯗ꯭ꯔꯣ
ꯋꯤꯟꯗꯣ ꯂꯩꯇꯦꯕꯤꯜꯗꯤꯡ ꯑ ꯑꯗꯨꯗꯤ ꯁꯥ ꯁꯥꯒꯦꯔ ꯅꯣꯡ ꯇꯒꯦꯔ ꯍꯥꯥ
ꯁꯤꯇꯗꯤ